ꯇ ꯑꯥ ꯗꯔꯅꯣ
ꯑꯦ ꯀꯔꯤꯁꯨ ꯇꯧꯗꯦ ꯑꯩꯒꯤ ꯅꯦꯠ ꯅꯨꯡꯉꯥꯏꯇꯕ ꯃꯥꯜꯂꯦ ꯉꯁꯤꯁꯦ ꯅꯪꯒꯤꯗ ꯍꯥꯏꯔꯒ ꯑꯩ ꯑꯣꯏꯔꯝꯃꯦ
ꯎ ꯈꯜꯂꯦꯕ ꯐꯅ ꯃꯤꯁꯤꯡꯁꯦ ꯉꯝꯃ ꯉꯝꯃꯟꯗꯨꯅꯒꯤꯅꯤ
ꯎꯝ
ꯍꯣꯏ ꯍꯣꯁꯇꯦꯜꯁꯦ ꯐꯨꯅꯂꯣꯅꯤ ꯂꯥꯁꯇ
ꯁꯥꯏ ꯑꯁꯤ ꯅꯨꯄꯥꯗꯤ ꯆꯤ ꯇꯧꯕ ꯃꯥꯜꯂꯦꯅꯦ ꯃꯤꯒꯤ ꯃꯤꯒꯤ ꯂꯧꯅꯤꯡꯉꯥꯏ ꯊꯥꯕꯤꯔꯒ ꯑꯇꯣꯞꯄ ꯂꯩꯔꯒ ꯂꯥꯛꯑꯦ
ꯅꯍꯥꯟꯕꯤꯁꯅ ꯇꯥꯕ꯭ꯔꯥ ꯑꯩꯈꯣꯏ ꯍꯣꯁꯇꯦꯜꯗ ꯌꯦ ꯇꯧꯕ ꯂꯥꯛꯑꯦꯕꯀꯣ
ꯁꯤꯕ꯭ꯔꯖ ꯁꯕ꯭ꯔ ꯇꯃꯣ
ꯃꯤꯁꯇꯪ ꯄꯩꯁꯥꯒꯤ ꯋꯥꯔꯤ ꯇꯧꯔꯛꯑꯒ ꯁꯥꯎꯅꯤꯡꯉꯦ ꯃꯤꯁꯇꯪ ꯅꯍꯥꯟ ꯀꯔꯤꯔꯥ ꯌꯨ ꯑꯦꯟ ꯁꯤ ꯒꯤ ꯍꯥꯏꯕ꯭ꯔꯥ ꯌꯨ ꯑꯦꯟ ꯑꯦꯁ ꯍꯥꯏꯕꯗꯨꯒꯤ ꯑꯟꯁꯥꯝꯒꯤ ꯃꯥꯁꯤꯡꯅ ꯂꯥꯛꯑꯦ ꯑꯗꯨꯒ ꯑꯩꯅ ꯃꯥꯅ ꯍꯥꯏꯕ ꯅꯨꯄꯥ ꯑꯁ ꯇꯠꯂꯦ ꯑꯗꯨ ꯇꯧꯋꯦ ꯍꯥꯏꯕꯗꯨ ꯨꯔꯤꯕꯤꯅꯤ ꯃꯅ ꯄꯦꯔꯅ ꯁ ꯅꯨꯄꯥꯗꯨꯅꯦ ꯃꯃꯤ ꯁꯨꯃꯥꯏꯅ ꯇꯧꯕ ꯎꯝ ꯑꯩ ꯍꯧꯖꯤꯛ ꯊꯣꯣ ꯐ꯭ꯔꯤ ꯍꯥꯣꯝꯅꯦ ꯑꯩꯛꯇ ꯀꯠꯆꯩ ꯀꯩꯗꯧꯔꯤꯦꯅꯣ
ꯀꯔꯤꯁꯨ ꯇꯧꯗꯦ ꯑꯩꯕꯨ ꯋꯥ ꯉꯥꯡꯔꯒ ꯃꯤꯕꯨ ꯈꯨꯝꯕꯅꯣ ꯍꯥꯏꯕꯅꯦ
ꯅꯠꯇꯗ ꯑꯩꯈꯣꯏꯗꯨꯀꯣ ꯍꯣꯁꯇꯦꯜꯗ ꯑꯩꯈꯣꯏꯗ ꯍꯦꯛ ꯍꯦꯛ ꯐꯝꯕ ꯇꯦꯕꯜ ꯑꯃ ꯂꯩꯌꯦꯕꯀꯣ ꯑꯗꯨꯗ ꯑꯩꯈꯣꯏꯗꯣ ꯐꯝꯕꯅꯦꯕ ꯑꯗꯣ ꯑꯩꯈꯣꯏ ꯆꯪꯗ꯭ꯔꯤꯉꯩꯗ ꯅꯨꯄꯤ ꯑꯃ ꯑꯩꯈꯣꯏꯗꯣ ꯃꯣꯏꯗ ꯆꯪꯈ꯭ꯔꯕ ꯑꯗꯣ ꯑ ꯅꯣꯏ ꯁꯤꯗ ꯐꯪꯒ꯭ꯔꯥ ꯍꯥꯏꯔꯒ ꯍꯣꯏ ꯍꯥꯏ ꯑꯗꯨꯒ ꯑꯩꯅ ꯁꯥꯎꯅꯤꯡꯦꯝꯒꯤ ꯇꯦꯡꯀꯣꯗꯒ ꯀꯟꯅ ꯇꯥꯛ ꯇ ꯊꯝꯕꯤꯔꯝꯃꯣꯏ ꯑꯗꯨꯝ ꯃꯨꯠꯟꯅꯩ ꯍꯥꯏꯅ ꯊ ꯃꯤ ꯉꯝꯕ ꯌꯥꯝꯃꯦ ꯍꯥꯏꯔ
ꯑꯀ
ꯃꯤꯒꯤ ꯃꯤ ꯃꯐꯝꯗꯣ ꯑꯗꯨꯝ ꯃꯨꯟꯅꯔ ꯂꯩꯕ ꯌꯥꯝ ꯌꯦꯡꯅꯤꯡꯗꯕ ꯑꯗꯨꯅꯦ ꯊꯤꯡꯕ ꯃꯤ ꯌꯥꯝ ꯂꯩꯌꯦꯀꯣ ꯉꯥꯡꯅꯗ
ꯑ
ꯍꯪꯗꯛ ꯍꯟꯗꯛꯀꯤ ꯃꯤꯁꯤꯡꯁꯦ ꯀꯃꯥꯏꯅ ꯉꯝꯅꯗꯣꯏꯅꯣ ꯑꯣꯖꯥ ꯣ ꯍ ꯇꯥꯗ꯭ꯔꯦ ꯂꯥꯁꯇ ꯏꯁꯄꯦ ꯇꯧꯊꯣꯛꯀꯦꯔꯥ
ꯎꯝ
ꯅꯪ ꯍꯧꯖꯤꯛ ꯆꯪꯉꯒ ꯅꯪ ꯐꯝꯐꯝ ꯂꯩꯇꯩ ꯃꯤ ꯅꯈꯣꯏ ꯐꯝꯐꯝ ꯐꯝꯅ ꯂꯩ ꯂꯩꯦ ꯄꯇꯥ ꯅꯗꯤ ꯁꯁ ꯍꯔ ꯅꯣꯏ ꯆꯥꯡꯗꯛꯐꯝꯝꯐꯝ ꯅꯠꯇꯦ ꯍꯧꯖꯤꯛ ꯑꯥ
ꯍ
ꯊꯁꯈ꯭ꯔꯦ
ꯆꯥꯗ꯭ꯔꯤꯌꯦ ꯑꯩꯈꯣꯏꯗꯤ ꯍꯧꯖꯤꯛ ꯃꯤꯒꯤ ꯂꯧꯅꯤꯡꯉꯥꯏ ꯊꯥꯕꯤꯔꯒ
ꯑꯥ ꯑꯥ ꯀ ꯅꯉꯣꯟꯗ ꯊꯥꯕ
ꯍ ꯅꯪ ꯅꯨꯄꯥꯗꯨꯅꯤꯅ ꯁꯥꯥꯕꯤꯔꯒ ꯑ ꯀꯩꯅꯣ ꯑꯃꯨꯛꯀ ꯄꯨꯔꯛꯄ ꯇꯣꯉꯥꯟꯅ ꯁꯨꯗꯕ ꯑꯃ ꯄꯩꯁꯥ ꯊꯥꯕꯤ ꯑꯗꯨꯒ
ꯃꯤꯁꯨꯨ
ꯎꯝ ꯃꯣꯏꯒꯤ ꯊꯥꯎ ꯊꯥꯎꯒꯤꯗꯃꯛ
ꯑꯥ ꯑ ꯇꯠꯂꯦ ꯆꯪꯉꯅꯤ ꯃ ꯋꯥꯠꯂꯅꯦ ꯃꯣꯏꯅ ꯉꯝꯕ ꯌꯥꯗ꯭ꯔꯣ
ꯆꯠ ꯌꯥꯝ ꯉꯃꯒꯤ ꯇꯇꯅꯤꯅ
ꯍꯣꯏ ꯃꯃꯤꯅꯥ ꯂꯥꯡꯝꯕ ꯆꯗꯦ ꯑ ꯀꯔꯤꯍꯅꯨꯡꯉ ꯁꯅꯥ ꯃꯤ ꯐꯅꯥ ꯀꯅꯤ ꯑꯂꯥꯁꯇ ꯅꯨꯡꯉꯥꯏꯇꯦ ꯃꯤ ꯆꯥꯐꯝꯗ ꯈꯦ ꯊꯝꯕ ꯉ ꯉꯥꯏꯕ ꯁꯥꯒ
ꯌꯥꯔꯦ ꯌꯥꯔꯦ ꯑꯣꯏꯗꯕ
ꯑ ꯑ ꯅꯪ ꯅꯪꯗꯤꯗꯨ ꯁꯤꯒꯨꯝꯕ ꯏꯁꯄ꯭ꯔꯦ ꯇꯧꯅꯤꯅ ꯅꯨꯡꯉꯥꯏꯅ ꯂꯩꯌꯨ ꯅꯪ ꯅꯪ ꯅꯨꯡꯉꯥꯏꯅ ꯄꯦꯟꯅ ꯂꯩ
ꯃꯤꯕꯨ ꯄꯪꯈꯥ ꯈꯗꯅꯥꯃꯦ
ꯑꯦ ꯑꯦ ꯑꯦ ꯑꯦ ꯑꯦ ꯅꯪ ꯅꯪ ꯅꯪ ꯅꯪ ꯑꯗꯨ ꯑꯗꯨꯗ ꯑꯗꯨ ꯍꯥꯏꯅꯤꯡꯉꯥꯏ ꯃꯇꯤꯛ ꯆꯥꯗꯦꯀꯣ
ꯑꯉꯥꯡ ꯑꯉꯥꯡ ꯈ꯭ꯋꯥꯏ ꯀꯔꯤ ꯁꯥꯡꯗꯕꯒꯤꯅꯦ ꯍꯥꯏꯅ ꯄꯤꯔꯂꯣ ꯑꯗꯨꯗꯅꯅꯥ ꯀꯔꯤꯗꯤ
ꯌꯥꯔꯦ ꯌꯥꯔꯦ ꯑꯗꯨ ꯑꯗꯨ ꯑꯗꯨꯝꯕꯒꯨꯝꯕ ꯑꯩ ꯍꯟꯗꯛ ꯈꯥꯏꯗꯣꯛꯅꯤꯉꯥꯏ ꯂꯩꯇꯦ
ꯍꯝ
ꯆꯦ ꯀꯗꯤ
ꯃꯥꯕꯨ ꯐꯣꯟ ꯇꯧꯔꯒ ꯂꯩ
ꯑꯣ ꯃꯣꯏ ꯊꯕꯛꯁꯦꯠꯇ
ꯃꯥꯥꯡꯁꯤ ꯇꯠꯇ ꯍꯣꯏ
ꯑꯩ ꯆꯥꯛ ꯆꯥꯔꯤꯉꯩꯗ ꯄꯨꯛ ꯅꯨꯡꯁꯦ ꯀꯥꯈ꯭ꯔꯦꯗ ꯁꯤꯁꯦ
ꯅꯨꯡꯊꯤꯤꯟꯒꯤꯔꯣ ꯕꯟ ꯑꯣꯏꯅ ꯆꯥꯒꯗꯕꯗꯣ
ꯑꯩꯈꯣꯏꯗꯤ ꯃꯅꯤꯄꯨꯔꯅꯦ ꯏꯚꯤꯅꯤꯡꯒꯤꯅꯦ ꯍꯣꯏ
ꯌꯦ ꯑꯩꯈꯣꯏ ꯑꯌꯨꯛꯀꯤ ꯐꯥꯎ ꯆꯥꯗ꯭ꯔꯦ ꯇꯣꯉꯥꯟ ꯃꯟꯗ꯭ꯔꯣ
ꯅꯣꯏꯗꯤ ꯑꯥꯎꯠꯁꯥꯏꯠꯇ ꯑꯩꯈꯣꯏꯗꯤ ꯃꯅꯤꯄꯨꯔꯗꯅꯦ ꯍꯣꯔꯦꯟ ꯅꯥꯏꯟ ꯅꯥꯏꯟ ꯊꯥꯔꯇꯤꯗ ꯇꯨꯝꯈ꯭ꯔꯅꯤ
ꯍꯌꯦꯡ ꯅꯠꯇ꯭ꯔꯣ ꯕ꯭ꯔꯥꯖꯤꯜ ꯁꯥꯟꯅꯒꯗꯕꯗꯣ ꯌꯥꯔꯦ ꯌꯥꯔꯦ ꯌꯥꯔꯦ
ꯑꯩꯗꯤ ꯐꯨꯠꯕꯣꯜ ꯃꯔꯝ ꯀꯔꯤꯁꯨ ꯈꯟꯗꯦ ꯅꯪ ꯌꯦꯡꯕ꯭ꯔꯣ
ꯕꯖꯦꯠꯇꯒꯤꯗꯤ ꯌꯦꯡꯒꯅꯤ ꯉꯔꯥꯡꯁꯨꯨ ꯌꯦꯡꯉꯦ ꯐ꯭ꯔꯟꯁꯀꯤꯗꯣ
ꯑꯩꯅ ꯈꯪꯕꯁꯦ ꯑꯥꯔꯖꯦꯟꯇꯤꯅꯥ ꯐꯖꯅ ꯈꯪꯉꯦ ꯔꯣꯅꯦꯜꯗꯣ ꯅꯦꯃꯥꯔ ꯁꯥꯅꯕꯔꯥ ꯍꯟꯗꯥꯛ ꯄꯨꯡ ꯀꯌꯥꯗꯔꯣ ꯅꯣꯢ ꯌꯦꯡꯒꯦꯔꯥ ꯍꯥ
ꯍꯪꯒꯗ ꯌꯥꯦ
ꯌꯦꯡꯉꯨ ꯇꯨꯝꯕꯅ ꯍꯥꯏꯒꯦꯔꯥ ꯌꯦꯡꯕꯅ ꯍꯟꯒꯦꯔꯥ ꯌꯦꯡꯉꯨ
ꯄꯨꯡ ꯀꯌꯥꯗ ꯇꯨꯝꯕ꯭ꯔꯥ ꯅꯣꯏꯗꯤ
ꯀꯔꯤ
ꯄꯨꯡ ꯀꯌꯥ ꯇꯨꯝꯒꯦꯔꯥ
ꯍꯧꯖꯤꯛꯂꯥ
ꯑꯥ
ꯀꯥꯔꯤ ꯍꯥꯏꯕ
ꯑꯍꯤꯡ ꯑꯍꯤꯡꯒꯤꯗꯤ ꯄꯨꯡ ꯀꯌꯥꯗ ꯇꯨꯝꯕ꯭ꯔꯕ
ꯑꯥ ꯌꯥ ꯉꯁꯤꯗꯤ ꯑꯩ ꯄꯨꯡ ꯇꯔꯨꯛ ꯑꯗꯨꯋꯥꯏꯗꯒꯤ ꯇꯨꯝꯃꯦ ꯑꯌꯨꯛꯇ
ꯑꯥ ꯏꯁꯁ ꯉꯪꯗꯤ ꯉꯟꯕꯖꯥꯠꯅꯦ
ꯇ ꯅꯤꯡꯒꯦ ꯑꯗꯨꯝ ꯍꯦꯛ ꯆꯔꯥꯏꯅ ꯇꯥꯎꯕꯒꯦ
ꯑꯗꯨꯝ ꯆꯪꯑꯒ ꯆꯈꯔ꯭ꯁꯤ ꯃꯋꯥ ꯂꯧꯗꯦ
ꯑ
ꯅꯣꯏꯗꯤ ꯏꯔꯥꯡ ꯏꯔꯥꯡꯒꯤ ꯋꯥꯔꯤꯁꯨ ꯇꯥꯔꯔꯣꯏ ꯅꯣꯡꯉꯥꯟꯅ ꯂꯩꯔꯝꯃꯅꯤꯍ
ꯀꯔꯤꯒꯤ ꯏꯔꯥꯡꯒꯤ ꯋꯥꯔꯤꯅꯣ
ꯑꯣ ꯀꯨꯀꯤꯒ ꯀꯟꯅ ꯁꯤꯗꯗꯤ
ꯑ ꯑꯗꯣ ꯍꯧꯖꯤꯛꯐꯥꯎ ꯇꯧꯔꯤꯕꯔꯣ
ꯈꯪꯗꯦꯗꯥ
ꯑ ꯍꯧꯖꯤꯛꯇꯤ ꯀꯩꯅꯣ ꯏꯪꯊꯥꯈ꯭ꯔꯦꯅꯗ ꯈꯔꯗꯤ
ꯇꯣꯛꯅꯈ꯭ꯔꯦ ꯑꯗꯨꯕꯨ ꯄꯨꯔꯥ ꯐꯈ꯭ꯔꯦ ꯍꯥꯏꯅꯉꯥꯏꯗꯤ ꯂꯩꯇꯦꯗ ꯁꯤꯗꯗꯤꯀꯣ ꯅꯪꯁꯦ ꯑꯩ ꯉꯝꯅꯕ꯭ꯔꯥ ꯑꯇꯣꯞꯄ ꯉꯝꯅꯕ꯭ꯔꯥꯒꯦꯅ ꯇꯥꯗꯦ ꯅꯪꯒꯤ ꯋꯥꯁꯦ ꯂꯣꯏ ꯊꯝꯈ꯭ꯔꯦ ꯌꯦꯟꯁꯥꯡꯗꯤ
ꯑꯩ ꯅꯪꯕꯨ ꯉꯥꯡꯅꯕꯅꯤꯅ ꯅꯪꯅ ꯐꯖꯅ ꯅꯣꯈꯣꯟꯗꯣ ꯐꯖꯅ ꯇꯥꯗꯕ ꯑꯩꯒꯤ ꯅꯦꯠꯋꯥꯛꯅꯔ ꯅꯪꯒꯤꯅꯔ
ꯅꯣꯏ ꯃꯄꯥꯟꯗ ꯂꯩꯕ ꯑꯩꯈꯣꯏꯒꯤ ꯑꯣꯏꯔꯝꯅꯦ ꯑꯩꯒꯤꯗꯤ ꯐꯕꯅꯦ ꯇꯥꯕ꯭ꯔꯥ ꯍꯜꯂꯣ ꯑꯃꯨꯛꯀꯥ ꯇꯥꯗ꯭ꯔꯦ ꯑꯁꯤꯀꯣ ꯅꯨꯄꯤ ꯊꯦꯝꯕ ꯌꯥꯝ ꯃꯥꯟꯈ꯭ꯔꯕꯅꯤ ꯁꯤ ꯄꯥꯏꯕꯒꯤ ꯇꯥꯕ꯭ꯔ ꯂꯦꯜꯂꯣ ꯍꯜꯂꯣ ꯁꯤꯁꯨ ꯊꯝꯃꯒꯦ ꯊꯝꯃꯒꯦ ꯅꯤꯡ ꯍ ꯀꯔꯤꯁꯨꯅꯅꯨꯡꯉꯇꯦ